ꯀꯩꯗꯧꯔꯤꯒꯦ
ꯇꯥꯏꯅꯦ ꯅꯪꯕꯨ ꯆꯥꯄ ꯆꯥꯕꯤꯔꯕ꯭ꯔꯣ ꯆꯥꯛ ꯆꯥꯕꯤꯔꯦ ꯆꯥꯛꯁꯦ ꯀꯩ ꯇꯧꯔꯒ ꯇꯧꯕꯅꯣ ꯈꯪꯗꯦ ꯑꯗꯨꯒꯤ ꯌꯥꯝ ꯋꯥꯈ꯭ꯔꯦ ꯑꯗꯨꯒ ꯑꯩꯅ ꯆꯥꯛ ꯆ
ꯁꯤ ꯏꯦ
ꯊꯕ ꯗ ꯊꯕꯤꯁꯨ ꯌꯥꯎꯋꯦ ꯊꯕꯤꯗꯣ ꯍꯧꯖꯤꯛꯐꯥꯎ ꯈꯔꯁꯦꯅ ꯈꯜꯂꯤꯁꯤ
ꯠꯇ ꯂꯣ
ꯅ
ꯑꯗꯨꯁꯨ ꯐꯩꯌꯦ ꯏꯕꯥꯅꯤ ꯅꯪ ꯃꯟꯕꯒꯤꯔꯥ ꯈꯪꯗꯦ ꯀꯌꯥ ꯇꯥꯅꯤ ꯅꯪꯅ ꯎꯈꯣꯟꯗꯣ ꯑꯩꯉꯣꯟꯗ
ꯎꯝ ꯎꯝ ꯑꯣꯔꯝꯕꯁꯨ ꯌꯥ ꯝꯕꯒꯤ ꯑꯣꯏꯔꯝꯕꯁꯨ ꯌꯥꯏ ꯑꯗꯨꯗꯤ
ꯅꯪꯅ ꯈꯣꯟꯗꯣ ꯅꯪꯅ ꯑꯃ ꯉꯥꯡꯕꯗꯣ ꯍꯧꯖꯤꯛ ꯉꯥꯡꯉꯗꯤ ꯃꯊꯪꯒꯤꯗꯨꯗ ꯅꯪꯅ ꯍꯧꯖꯤꯛ ꯉꯥꯡꯈꯤꯕꯗ ꯇꯥꯏꯕ
ꯇꯥꯏꯕ ꯑꯩ ꯏꯀꯣ ꯐꯖꯜ ꯑꯩ ꯆꯠꯀꯦ ꯑꯗꯨ ꯀꯩꯅꯣ ꯇꯧꯋꯦ ꯅꯪꯗꯤ ꯁꯥꯛ ꯆꯥꯔꯔꯕꯣ ꯀꯃꯥꯏꯅ ꯇꯧꯔꯒꯦ
ꯑꯦ ꯍꯧꯖꯤꯛꯇ ꯆꯥꯛ ꯆꯥꯕ ꯂꯣꯏꯔꯕꯗ ꯎ ꯉꯁꯤꯗꯤꯅꯦ ꯑꯌꯨꯛꯇ ꯑꯩꯈꯣꯏꯁꯦ ꯍꯋꯥꯏ ꯆꯥꯏꯑꯕꯀꯣ ꯑꯗꯒꯤ ꯍꯋꯥꯏꯒꯤ ꯈꯔ ꯆꯖꯤꯛ ꯂꯩꯍꯧꯋꯦꯕ ꯑꯗꯨ ꯆꯥꯔꯦ ꯑꯗꯨꯒ ꯆꯥꯛꯅꯗꯤ ꯃꯦꯁꯇꯒꯤ ꯂꯧꯕꯤꯔꯦ ꯑꯩꯈꯣꯏꯅ ꯑꯗꯨꯒ ꯑꯗꯨꯒ ꯃꯣꯏꯅ ꯀꯥꯡꯉꯧꯁꯨ ꯈꯔ ꯄꯤꯔꯛꯑꯦ ꯑꯗꯨ ꯆꯥꯔꯦꯦ ꯑꯗꯣ ꯍꯧꯖꯤꯛꯇꯤ ꯉꯁꯥꯏ ꯊ
ꯇ ꯄꯔꯣꯅ ꯇꯔꯦ ꯇꯥꯔꯦ
ꯎꯝ ꯅꯥꯡ ꯅꯆꯣꯔꯤꯦ ꯑꯇꯩ ꯌꯥꯝ ꯀꯨꯏꯅ ꯂꯩꯔꯨꯕꯩꯔꯣ ꯋꯥꯔꯤꯕꯣ
ꯑꯗꯨꯨ ꯏꯟꯁꯥꯡꯗꯣ ꯍꯥꯎꯕ ꯅꯪꯅ ꯆꯥꯕꯗꯣ ꯅ
ꯍꯥꯎꯋꯦ ꯌꯥꯝ ꯍꯥꯎꯋꯦ
ꯑꯗꯨ ꯑꯣꯏꯔꯗ ꯃꯥ ꯀꯨ ꯑꯣ
ꯂꯥꯏꯟꯁꯦ ꯀꯌꯥ ꯁꯦꯡꯒꯦꯅ ꯇꯧꯔꯤꯁꯦ ꯇꯥꯕ꯭ꯔꯣ
ꯇ ꯑ ꯇꯅ ꯇꯥꯏꯅ ꯍꯥꯏꯣ
ꯍꯜꯂꯣ
ꯇꯥꯏꯌꯦ ꯇꯥꯏꯌꯦ ꯀꯩ ꯇꯧꯋꯦ ꯍꯥꯏꯕꯅꯣ ꯍꯥꯏꯔꯛꯑꯣ
ꯎꯝ ꯎꯝ ꯎꯝ ꯏꯕꯥꯅꯤꯒꯤ ꯂꯥꯏꯟꯁꯦ ꯀꯌꯥ ꯁꯦꯡꯒꯦꯅ ꯇꯧꯔꯤꯁꯦ
ꯎꯝ ꯁꯦꯡꯗꯕ ꯃꯥꯜꯂꯦ ꯑꯗꯨꯗꯨꯒꯤꯅꯦ ꯅꯨꯡꯉꯥꯏꯇ꯭ꯔꯤꯁꯦ ꯑꯗꯣ ꯉꯥꯏꯍꯥꯛ ꯍꯧꯕꯗ ꯉꯥꯏꯔꯤꯕ ꯑꯣꯏꯔꯝꯕꯁꯨ ꯍꯥꯏ ꯉꯥꯏꯍꯥꯛ ꯂꯩꯔꯗꯤ ꯁꯦꯡꯉꯛꯀꯅꯤ ꯅꯪꯗꯣ ꯉꯁꯤꯒꯤ ꯑ
ꯑꯩꯗꯣ ꯉꯁꯤꯗꯣ ꯑꯩꯈꯣꯏꯁꯦ ꯉꯔꯥꯡ ꯀꯗꯥꯏ ꯉꯔꯥꯡꯁꯦ ꯑꯦꯛꯖꯥꯝ ꯇꯧꯕꯀꯣ ꯀꯣ ꯑꯗꯩ ꯑꯦꯛꯖꯥꯝ ꯇꯧꯕꯁꯤꯗ ꯑꯁꯥꯏꯟꯃꯦꯟ ꯑꯃ ꯄꯤꯍꯧꯗ꯭ꯔꯕꯒꯤ ꯉ ꯁꯤꯁ ꯄꯤꯕ ꯆꯠꯂꯦ ꯑꯗꯨꯒ ꯁꯥꯔ ꯂꯩꯔꯝꯗ꯭ꯔꯕꯒꯤ ꯑꯣꯐꯤꯁꯇꯒꯤ ꯆꯥꯕꯤ ꯂꯧꯔꯒ ꯍꯥꯡꯗꯣꯛꯑꯒ ꯑꯩ ꯑꯩꯈꯣꯏꯅ ꯄꯨꯕꯣ ꯑꯦꯁꯥꯏꯟꯃꯦꯟ ꯀꯩꯀꯥꯗꯣ ꯄꯤꯁꯜꯂꯝꯃꯒ ꯌꯥꯝ ꯉꯟꯅ ꯂꯩꯔꯝꯕꯒꯤ ꯑꯃꯨꯛ ꯀꯩꯅꯣꯗ ꯆꯠꯈ꯭ꯔꯦꯕꯤꯁꯥꯗ ꯄꯣꯠ ꯈꯔ ꯂꯩꯔꯨꯒꯦ ꯍꯥꯏꯅ ꯑꯗꯨꯒ ꯆꯠꯂꯒ ꯂꯥꯛꯑꯦ ꯑꯗꯨꯒ ꯑꯩꯒꯤ ꯀꯥ ꯁꯗꯣꯛꯑꯒ ꯑꯩꯁꯦ ꯋꯥꯕꯒꯤ ꯋꯥꯁꯦꯞ ꯇꯧꯔꯒ ꯉꯥꯏꯍꯥꯛꯇꯣ ꯃꯨꯔꯦ ꯑꯗꯨꯒ ꯍꯧꯖꯤꯛꯇꯤ ꯆꯥꯛ ꯆꯥꯕ ꯂꯣꯏꯔꯒ ꯐꯝꯃꯦ ꯋꯥꯅ ꯅꯪꯗꯤ ꯀꯩꯗꯧꯕ꯭ꯔꯣ ꯉꯁꯦ
ꯑꯩꯗꯤ ꯉꯥꯏꯍ ꯆꯥꯛ ꯆꯥꯕ ꯇꯣꯛꯑꯦ ꯑꯌꯨꯛꯀꯤ ꯆꯥꯕ ꯇꯣꯛꯑꯒ ꯑꯩ ꯉꯥꯏꯍꯥꯛ ꯂꯩꯔꯦ ꯑꯗꯨꯒ ꯑꯩꯁꯦ ꯑꯩꯁꯨ ꯑꯩꯈꯣꯏ ꯉꯁꯤ ꯑꯩꯈꯣꯏ ꯃꯥ ꯂꯥꯛꯑꯝꯃꯦꯕꯀꯣ ꯑꯩꯈꯣꯏꯁꯦ ꯃꯒꯂ ꯑꯃꯝ ꯑꯗꯨꯏ ꯃꯅꯥꯛꯇ ꯉꯥꯏꯍꯥꯛ ꯀꯨꯝꯊꯔꯨꯔꯦ ꯑꯗꯨꯒ ꯃꯣꯏꯁꯨ ꯑꯗꯨꯝ ꯊꯕꯛꯇꯣ ꯑꯥꯗ ꯊꯕꯛ ꯂꯩꯍꯧꯋꯦꯅ ꯑꯗꯨꯝ ꯀꯨꯏꯅ ꯂꯩꯔꯝꯃꯦ
ꯎꯝ ꯎꯝ ꯎꯝ ꯅꯪꯒꯤ ꯃꯈꯣꯣꯟ ꯇꯥꯗ꯭ꯔꯦ ꯑꯩꯒꯤ ꯃꯈꯣꯣꯟ ꯇꯥꯕ꯭ꯔꯣ ꯍꯜꯂꯣ ꯎꯝ ꯎ ꯇꯥꯔꯦ ꯇꯥꯔꯦ ꯎꯝ ꯅꯪꯒꯤ ꯀꯀ ꯀꯥꯡꯗꯣ ꯇꯥꯏꯌꯦ
ꯑꯣ ꯃꯈꯣꯟꯁꯦ ꯑꯃꯨꯛꯃꯨꯛꯇꯤ ꯊꯥꯔꯁꯤ ꯀꯥꯡ ꯀꯥꯡ ꯈꯛꯇ ꯊꯥꯔꯤꯁꯤꯕ ꯀꯩꯒꯤꯅꯣ ꯁꯤꯕꯣ
ꯈꯪꯗꯦ ꯑꯗꯨꯒ ꯅꯪꯅ ꯈꯨꯠꯇ ꯁꯥꯟꯅꯔꯛꯄꯗꯁꯨ ꯌꯥꯝ ꯂꯥꯎꯅ ꯇꯥꯏꯌꯦ
ꯎꯝ ꯈꯨꯠꯇ ꯀꯩꯅꯣ ꯀꯩ ꯇꯧꯕꯕ ꯑꯩꯅ
ꯅꯪ ꯀ ꯏꯕ꯭ꯂꯦꯠ ꯀꯩ ꯀꯒꯦ ꯀꯡ ꯀꯪ ꯑꯇ ꯍꯥꯏꯕ
ꯑꯣ ꯃꯈꯣꯟꯁꯦ ꯈꯔ ꯇꯥꯍꯜꯂꯛꯄ ꯑꯗꯨ ꯃꯇꯨꯡꯗꯒꯤ ꯇꯥꯍꯜꯂꯛꯑꯔꯣꯏ ꯑꯗꯣ ꯑꯩꯁꯦ ꯍꯧꯖꯤꯛꯁꯦ ꯁꯤ ꯎꯝ ꯂꯝꯕꯤ ꯀꯩꯀꯥ ꯌꯦꯡꯉꯦꯕ ꯌꯦꯡꯕ ꯌꯥꯝ ꯅꯨꯡꯉꯥꯏꯌꯦ ꯂꯝꯕꯤ ꯀꯩꯀꯥꯁꯦ ꯃꯤꯠꯁꯦ ꯅꯨꯡꯉꯥꯏꯌꯦ ꯐꯣꯟꯗꯣ ꯑꯗꯨꯝ ꯀꯨꯏꯅ ꯌꯦꯡꯉꯒ ꯂꯩꯕꯒꯤ ꯃꯤꯠ ꯅꯨꯡꯉꯥꯏ ꯐꯠꯇꯕꯗꯣ ꯁꯤ ꯌꯦꯡꯕꯗ ꯐꯩꯌꯦ
ꯎ ꯐꯕ꯭ꯔꯥ ꯅꯠꯇꯦ ꯅꯣꯏꯒꯤ ꯀꯥꯡꯈꯟꯒꯤ ꯆꯩ ꯑꯃꯁꯦ ꯑꯩꯉꯣꯟꯗ ꯑꯃ ꯄꯤꯕ ꯌꯥꯔꯣꯏꯗ꯭ꯔꯣꯅ
ꯌꯥꯔꯣꯏꯌꯦ
ꯀꯩ ꯇꯧꯕꯒꯤ
ꯑꯩꯈꯣꯏꯒꯤ ꯀꯥꯡꯒꯟꯒꯤ ꯆꯩꯁꯦ ꯁꯤꯁꯦ ꯅꯣꯏ ꯒꯤ ꯑꯗꯨꯃꯥꯏꯅ ꯀꯩꯅꯣ ꯇꯧꯕ ꯃꯀꯣꯛꯁꯦ ꯀꯤꯔꯦꯗꯅ ꯑꯗꯨ ꯑꯗꯨꯒ ꯀꯩꯅꯣ ꯇꯧꯕ ꯁꯦꯝꯗꯣꯏꯅꯦ ꯐꯧꯅꯕꯤ ꯐꯤ ꯐꯥꯎꯅꯕꯤ ꯅꯠꯇ꯭ꯔꯗꯤ ꯑꯗꯨꯝ ꯌꯨꯡꯊꯔꯛꯑꯦꯕ ꯃꯥꯁꯦ ꯑꯗꯨꯗꯨꯒꯤ ꯐꯤ ꯐꯧꯅꯕꯤ ꯁꯦꯝꯒꯦ ꯇꯧꯕꯅꯦ
ꯎꯝ ꯑꯗꯨ ꯅꯠꯇꯦ ꯅꯣꯏ ꯅꯪꯒꯤꯗꯤ ꯀꯥꯡꯈꯟꯁꯦ ꯀꯔꯤ ꯆꯩꯁꯦ ꯃꯔꯤ ꯑꯍꯨꯝ ꯄꯥꯜꯂꯤꯅꯣꯀꯣ
ꯄꯥꯟꯕꯅꯦ ꯑꯍꯨꯝ
ꯑꯗꯣ ꯑꯩꯒꯤꯗꯤ ꯆꯩꯗꯣ ꯑꯃꯈꯛ ꯑꯅꯤꯈꯛꯇꯅꯦ ꯑꯗꯨꯒꯤ ꯀꯩꯅꯣ ꯑꯗꯨꯗ ꯑꯅꯤ ꯑꯅꯤ ꯍꯥꯏꯕꯗꯨꯁꯨ ꯑꯩꯒꯤꯗꯣ ꯕꯦꯂꯦꯟꯁ ꯌꯥꯝ ꯆꯥꯟꯅꯗꯦꯕꯀꯣ ꯑꯃꯅ ꯇꯦꯜꯂꯒ ꯑꯃꯅ ꯆꯕꯥꯛ ꯋꯥꯡꯉꯦꯕ ꯑꯗꯨꯒꯤ ꯑꯩꯒꯤꯗꯣ ꯑꯁ ꯀꯥꯡꯈꯟꯗꯣ ꯌꯥꯝ ꯅꯨꯡꯉꯥꯏꯇ꯭ꯔꯦꯅꯦ ꯇꯧꯔꯦꯁꯦ ꯑꯩꯒꯤꯗꯣ
ꯑꯣ ꯑꯗꯨꯏꯗꯣ ꯈꯔ ꯂꯩꯔꯒ ꯅꯪꯒꯤ ꯅꯪꯒꯤ ꯀꯩꯅꯣꯗꯣ ꯑꯗꯨꯗ ꯍꯪꯉꯣ ꯃꯥꯒꯤ ꯂꯩꯕ꯭ꯔꯗ ꯅꯪꯒꯤ ꯅꯃꯥꯟꯅꯕ ꯑꯃ ꯂꯩꯗ꯭ꯔꯣ ꯅꯪꯒ ꯈꯪꯅꯕꯅꯤꯅꯦꯒꯁꯨ ꯈꯪꯅꯕ ꯑꯃ ꯑꯗꯣ ꯑꯩꯒꯤꯗꯨꯁꯨ ꯀꯥꯡꯒꯟ ꯆꯩꯈꯣꯛꯇꯣ ꯑꯃ ꯂꯧ ꯊꯣꯛꯈ꯭ꯔꯗꯤꯅꯦ ꯂꯩꯔꯔꯣꯏ ꯑꯗꯨꯒ ꯑꯩꯒꯤꯗꯤ ꯑꯃ ꯁꯨꯃꯥꯏꯅ ꯁꯨꯝ ꯍꯥꯞꯄꯤ ꯑꯃ ꯍꯥꯞ ꯍꯥꯞꯄꯅꯦꯕ ꯑꯗꯨꯗꯣ ꯍꯥꯞꯇ꯭ꯔꯗꯤ ꯑꯗꯨꯝ ꯀꯥꯡꯈꯟꯗꯣ ꯀꯨꯊꯩꯑꯦ ꯒꯤ ꯑꯗꯣ ꯃꯃꯥꯡꯒꯤꯗꯨꯗꯤ ꯑꯅꯤꯗꯣ ꯍꯥꯞꯇ꯭ꯔꯗꯤ ꯌꯥꯔꯣꯏꯕ ꯍꯧꯖꯤꯛꯀꯤꯗꯣ ꯍꯥꯞꯄꯅꯤꯅ ꯑꯗꯣ ꯑꯗꯨꯗꯩ ꯑꯩꯒꯤ ꯍꯥꯟꯅ ꯃꯔꯤ ꯂꯩꯔꯝꯕꯗꯣ ꯑꯗꯨꯁꯨ ꯑꯃꯗꯤ ꯄꯤꯊꯣꯛꯈ꯭ꯔꯕꯅꯦꯕ ꯑꯩꯒꯤ ꯏꯃꯥꯟꯅꯕꯤ ꯕꯤꯗ ꯑꯗꯨꯅ ꯑꯃꯗꯤ ꯂꯧꯊꯣꯛꯑꯗꯤ ꯌꯥꯗꯧꯕ ꯃꯥꯟꯗꯦ
ꯎꯝ ꯈꯪꯗꯧꯅꯦ ꯀꯥꯡꯒꯜꯁꯤꯅ ꯕꯦꯔꯥ ꯇꯥꯔꯦꯅꯦ ꯂꯩꯇꯕꯁꯤꯗ
ꯍꯣꯏ ꯑꯗꯣ ꯍꯌꯦꯡ ꯈꯔ ꯂꯩꯔꯒ ꯅꯦ ꯃꯤ ꯍꯟꯅꯈꯤꯅꯤꯗꯅ ꯑꯗꯨ ꯀꯥꯟꯗ ꯑꯗꯨꯀꯥꯟꯗ ꯃꯣꯏꯒꯤ ꯍꯦꯟꯕ ꯂꯩꯔꯗꯤ ꯑꯗꯨꯗꯩ ꯂꯧꯁꯦ
ꯎꯝ ꯑꯁ ꯑꯩꯒꯤꯗꯣ ꯑꯧ ꯅꯪ ꯑꯅꯤꯗꯤ ꯍꯟꯈꯤꯕꯗꯤ ꯈꯡ ꯎꯏꯌꯦꯕ ꯑꯩꯁꯦ ꯑꯗꯨꯒ ꯃꯣꯏꯒꯤꯗꯣ ꯑ ꯔꯨꯝꯃꯦꯠ ꯍꯥꯟꯅ ꯑꯗꯨꯝ ꯂꯩꯕ ꯂꯥꯛꯈ꯭ꯔꯕꯗꯣ ꯑꯗꯨꯒꯤ ꯐꯔꯛꯁꯨ ꯇꯥꯕꯗꯣ
ꯑꯣ ꯍꯣꯏꯅꯦ ꯅꯨꯡꯉꯥꯏꯇꯦ ꯑꯗꯨ ꯃꯇꯨꯡ ꯑꯃ ꯆꯠꯇꯨꯕ ꯂꯩꯕ ꯌꯦꯡꯅꯔꯁꯦ ꯑꯗꯨꯒ ꯅꯪꯒꯤꯗꯨꯁꯨ ꯍꯥꯞꯆꯠꯅꯕ ꯍꯥꯞꯆꯤꯟꯗꯕꯗꯣ ꯅꯨꯡꯉꯥꯏꯇꯕꯅꯦꯕ ꯑꯩ ꯈꯪꯉꯦꯕ ꯑꯩꯁꯨ ꯍꯥꯟꯅ ꯀꯥꯡꯒꯟꯗꯣ ꯑꯩꯗꯤ ꯀꯥꯡꯉꯜ ꯆꯩꯈꯣꯛꯗꯣ ꯑꯝꯇ ꯐꯪꯗꯕꯒꯤ ꯒꯤ ꯍꯥꯟꯅꯗꯤ ꯐꯣꯜꯗꯤꯡꯗꯣ ꯑꯣꯏꯅ ꯇꯧꯔꯝꯃꯦꯕ
ꯎꯝ
ꯑꯗꯨꯀꯥꯟꯗꯁꯨ ꯌꯥꯝ ꯅꯨꯡꯉꯥꯏꯇꯦꯕ ꯍꯥꯏꯗꯤ ꯃꯣꯄꯥꯛꯄꯤꯗꯛꯇꯣ ꯌꯦꯄꯤꯔꯥ ꯌꯦꯞꯇ꯭ꯔꯁꯨ ꯈꯪꯗꯕꯤ ꯑꯗꯩ ꯀꯥꯡꯈꯜꯁꯦ ꯏꯆꯤꯟ ꯆꯤꯟꯖꯤꯜꯂꯒ ꯐꯃꯨꯡꯗꯣ ꯏꯟꯆꯤꯟ ꯆꯤꯟꯖꯤꯜꯂꯒ ꯑꯃ ꯅꯨꯡꯉꯥꯏꯍꯟꯗꯕꯗꯣ ꯑꯗꯨꯃꯥꯏꯅ ꯇꯧꯔꯝꯃꯦꯕ ꯑꯗꯣ ꯍꯧꯖꯤꯛ ꯑꯁꯤꯒꯤ ꯆꯩꯀꯣꯛ ꯑꯃꯁꯦ ꯄꯥꯜꯂꯒ ꯇꯧꯕꯗꯩꯗꯤ ꯈꯤꯇꯪ ꯑꯍꯨꯛ ꯐꯔꯕꯅꯦ ꯑꯗꯨ ꯑꯩꯁꯨ ꯃꯔꯤꯃꯛ ꯄꯨꯂꯞ ꯄꯥꯟꯂꯒ ꯇꯧꯕ ꯍꯨꯏꯗꯣ ꯇꯧꯅꯤꯡꯉꯦ ꯍꯥꯏꯕ ꯑꯗꯨꯃꯥꯏꯅ ꯇꯧꯕ ꯑꯣꯏꯔꯒꯗꯤ ꯀꯥꯡꯈꯟꯗꯣ ꯐꯖꯅ ꯈꯜꯂꯒꯗꯤ ꯌꯦꯡꯕꯗꯁꯨ ꯐꯖꯔꯦ ꯎꯕꯗꯁꯨ ꯅꯨꯡꯉꯥꯏꯗꯅ
ꯑꯗꯨ ꯅꯠꯇꯦ ꯑꯩꯒꯤꯗꯤ ꯀꯗꯥꯏ ꯍꯣꯁꯇꯦꯜ ꯐ꯭ꯔꯣꯝꯁꯦ ꯊꯥꯖꯤꯜꯂꯒ ꯀꯣꯟꯅ ꯑꯅꯧꯕ ꯊꯣꯛꯂꯛꯄ ꯀꯥꯟꯗ ꯃꯣꯏꯅ ꯑꯇꯣꯞꯄꯗ ꯆꯠꯂꯨ ꯀꯥꯏꯅ ꯅꯝꯗꯅ ꯌꯥꯔꯛꯗ꯭ꯔꯗꯤ ꯐꯥꯔꯛꯇꯏꯅꯦꯀꯣ ꯑꯃꯨꯛꯀ
ꯍꯣꯏꯅꯦ ꯑꯗꯨꯗꯤ ꯅꯪ ꯑꯇꯣꯞꯄꯗ ꯂꯩꯒ꯭ꯔꯗꯤ ꯅꯪ ꯅꯨꯡꯉꯥꯏꯒꯗ꯭ꯔꯣ
ꯅꯨꯡꯉꯥꯏꯇ꯭ꯔꯁꯨ ꯃꯣꯏꯅ ꯇꯥꯟꯊꯣꯔꯛꯑꯗꯤ ꯑꯩ ꯀꯩ ꯍꯥꯏꯅꯤ
ꯍꯣꯏꯅꯦ ꯑꯗꯨꯁꯨ ꯎꯄꯥꯏ ꯂꯩꯇꯦ ꯌꯥꯝ ꯅꯨꯡꯉꯥꯏꯇꯦꯀꯣ
ꯑꯗꯨꯅꯤ ꯍꯥꯏꯔꯤꯁꯦ ꯈꯪꯗꯦ ꯑꯁ
ꯑꯗꯣ ꯅꯪꯒꯤ ꯈꯪꯅꯕ ꯀꯩꯅꯣꯗꯣ ꯅꯪꯒꯤ ꯈꯪꯅꯕ ꯑ ꯅꯪꯅ ꯉꯁꯥꯏ ꯐꯣꯟ ꯇꯧꯅꯕꯗꯣ ꯑꯗꯨꯗ ꯍꯥꯏ ꯑꯗꯨꯗ ꯍꯥꯏꯌꯣ ꯑꯩꯗꯤ ꯈꯖꯤꯠ ꯑꯗꯨꯗ ꯑꯣꯏꯅ ꯇꯥꯍꯟꯕꯤꯌꯣꯅ
ꯎꯝ ꯑꯗꯣ ꯃꯥꯗꯣ ꯚꯣꯠ ꯀꯥꯟꯗ꯭ꯔꯗꯤ ꯀꯩꯅꯣ ꯂꯩꯔꯔꯣꯏꯅꯦ ꯄꯋꯥꯔꯗꯤ
ꯃꯥꯅ ꯅꯠꯇꯦꯌꯦ ꯑꯩꯅ ꯍꯥꯏꯗꯤ ꯅꯪꯒꯤ ꯑꯃ ꯁꯔ
ꯑꯣ ꯑꯣ ꯑꯥꯣ ꯑꯣ
ꯑꯗꯨꯗ ꯍꯥꯏꯌꯣ ꯁꯥꯔꯗꯨꯗ
ꯑꯗꯨꯁꯨ ꯌꯥꯏꯑꯦ ꯁꯥꯔ ꯑꯩꯉꯣꯟꯗ ꯁꯤꯗ ꯂꯩꯍꯟꯕꯤꯌꯣ ꯀꯥꯏꯅ ꯍꯥꯏꯌꯨ ꯍꯥꯏꯕ꯭ꯔꯕ ꯑꯗꯨ ꯃꯥꯅ ꯂꯩꯕ ꯌꯥꯔꯣꯏ ꯑ ꯃꯤ ꯀꯩ ꯑꯗꯣ ꯍꯣꯁꯇꯦꯜ ꯑꯇꯣꯞꯄꯗ ꯃꯥꯅꯗꯤ ꯅꯍꯥꯟ ꯍꯥꯏꯗꯤ ꯍꯥꯏꯌꯦꯕꯀꯣ ꯍꯥꯏꯗꯤ ꯑꯩꯈꯣꯏ ꯍꯣꯁꯇꯦꯜ ꯊꯣꯛꯂꯛꯄꯁꯤꯗ ꯑ ꯑꯩꯁꯦ ꯁꯄꯣꯁ ꯑꯩꯁꯦ ꯏꯂꯚꯦꯟꯗ ꯂꯩ ꯍꯥꯏꯔꯤꯁꯤꯕꯀꯣ ꯑꯗꯨꯒ ꯑꯩꯒꯤ ꯍꯣꯠꯁꯦ ꯊꯣꯛꯂꯛꯄ ꯄꯗꯨꯅ ꯊꯥꯔꯇꯤꯟ ꯐꯤꯐꯇꯤꯟꯒꯨꯝꯕꯁꯨ ꯊꯣꯛꯂꯛꯑꯦ ꯍꯥꯏꯔꯦꯕꯀꯣ ꯑꯗꯨꯗꯤ ꯃꯥꯅ ꯍꯥꯏꯕꯗꯤ ꯃꯣꯏ ꯑꯩꯒꯤ ꯐꯤꯐ ꯐꯤꯐꯇꯤꯟꯗꯒꯤ ꯐꯣꯔꯇꯤꯟꯗ ꯐꯤꯐꯇꯤꯟꯗꯒꯤ ꯏꯂꯚꯦꯟꯗ ꯂ ꯣꯛꯅꯤꯡꯕ ꯍꯣꯡꯗꯣꯛꯅꯤꯡꯕ ꯃꯤ ꯂꯩꯔꯃꯗꯤ ꯑꯗꯨꯒꯨꯝꯕꯗꯨ ꯊꯤꯔꯒ ꯅꯪ ꯑꯗꯨꯃꯥꯏꯅ ꯇꯧꯔꯒ ꯑꯦꯛꯆꯦꯟꯁ ꯇꯧꯍꯧꯕ ꯌꯥꯅꯤꯅ ꯃꯥꯅꯗꯤ ꯍꯥꯏꯕꯅꯦꯕꯀꯣ ꯑꯗꯔꯁꯨ ꯑꯃꯁꯁꯨ ꯈꯪꯅꯗꯕꯅꯤꯅ ꯀꯃꯥꯏꯅ ꯑꯦꯛꯁꯤꯗꯦꯟꯁꯨ ꯊꯤꯔꯅꯤ ꯅꯠꯇ꯭ꯔꯥ
ꯍꯣꯏ ꯑꯗꯨ ꯌꯦꯡꯉꯣꯁꯤ ꯅꯪ ꯗꯥꯎ ꯌꯦꯡꯉꯣ ꯅꯪ ꯍꯌꯦꯡ
ꯃꯣꯂꯤ ꯏꯃꯅꯦꯁꯦ ꯊꯣꯛꯑꯗꯤ ꯅꯪ ꯅꯨꯡꯉꯥꯏꯒꯗ꯭ꯔꯥ
ꯅꯨꯡꯉꯥꯏꯔꯣꯏꯌꯦ ꯏꯊꯟꯇ ꯂꯩꯍꯧꯔꯗꯤ ꯎꯝ ꯑꯩ ꯀꯞꯅꯤꯡꯑꯦ ꯍꯧꯖꯤꯛꯄꯨ ꯀꯞꯅꯤꯡꯉꯛꯑꯦ
ꯈꯪꯗꯦ ꯕꯍꯨꯝꯕꯂꯤꯁꯨ ꯆꯠꯈꯤꯗ꯭ꯔꯥ ꯅꯠꯇ꯭ꯔꯒ ꯒꯦꯁ ꯑꯣꯏꯕꯅꯤꯅ ꯑꯃꯨꯛꯀ
ꯎꯝ ꯆꯠꯈꯤꯗꯣꯏꯅꯦ ꯑꯗꯣ ꯑꯇꯣꯞꯄ ꯑꯃꯨꯛ ꯑꯇꯣꯞꯄ ꯀꯩꯅꯣ ꯇꯧꯔꯗꯤ ꯑꯩ ꯅꯨꯡꯉꯥꯏꯇꯦ ꯍꯥꯏꯕ ꯍꯥꯏꯗꯤ ꯀꯣ ꯁꯨꯝ ꯂꯩꯃꯤꯟꯅꯈꯤꯕ ꯃꯤꯗꯣ ꯂꯩꯃꯤꯟꯅꯕꯅ ꯐꯩꯗꯅ ꯑꯃ ꯑꯃꯨꯛ ꯍꯣꯡꯉ ꯑꯃꯃ ꯍꯣꯡ ꯇꯧꯕꯗꯣ ꯑꯩꯁꯨ ꯅꯨꯡꯉꯥꯏꯇꯕ ꯑꯗꯨꯅ ꯈꯪꯗꯦ ꯍꯌꯦꯡ ꯑꯗꯨ ꯀꯃꯥꯏꯅ ꯇꯧꯗꯣꯏꯅꯣ ꯕꯥꯍꯨꯕꯂꯤꯁꯨ ꯍꯥꯏꯅꯧꯗꯤ ꯍꯥꯏꯕꯅꯦ ꯃꯥꯁꯨ ꯁꯤꯗ ꯑꯗꯨꯝ ꯂꯩꯅꯤꯡꯉꯦꯅꯗꯤ ꯍꯥꯏꯌꯦ ꯑꯗꯨꯣ ꯈꯪꯗꯦ ꯍꯥꯏꯌꯦ
ꯅꯠꯇ꯭ꯔꯒ ꯃꯥꯒꯤ ꯅꯨꯄꯥꯗꯨ ꯑꯗꯨꯁꯨ ꯑꯗꯨꯝ ꯍꯥꯏꯔꯝꯕ ꯌꯥꯏꯌꯦ ꯃꯥꯅ ꯉꯥꯡꯅꯔꯤꯕ ꯃꯤꯗꯨꯗꯁꯨ ꯕꯅꯤꯗꯣ ꯂꯩꯃꯤꯟꯅꯅꯤꯡꯉꯤ ꯀꯥꯏꯅꯀꯣ ꯃꯥꯁꯨ ꯃꯥꯒꯤꯗ ꯑꯩꯁꯨ ꯑꯩꯒꯤꯗ ꯍꯥꯏꯔꯒ ꯄꯨꯟꯅ ꯂꯩꯃꯤꯟꯅꯍꯕ ꯌꯥꯏꯅ ꯏꯅꯦꯁꯨ ꯃꯕꯨꯛꯁꯨ ꯐꯩ ꯑꯗꯨꯝ ꯅꯨꯡꯉꯥꯏꯕꯅꯤꯅ ꯁꯤꯗꯣ ꯑꯩꯅ ꯄꯥꯝꯅꯩ ꯁꯤꯗ ꯂꯩꯈꯤꯦꯅ ꯍꯥꯏꯍꯧꯕ ꯌꯥꯏꯩꯅ
ꯃꯤꯅꯁꯨ ꯑꯗꯨꯝ ꯁꯤꯗ ꯑꯗꯨꯝ ꯂꯩꯅꯅꯕ ꯅꯦꯕ ꯑꯩꯁꯨ ꯊꯥꯏꯅꯅꯦ ꯑꯃꯗ ꯇꯥꯔꯝꯃꯦ ꯑꯗ ꯑꯩ ꯏꯃꯥꯟ ꯍꯥꯏꯕ ꯑꯗꯨꯒ ꯑꯗꯨ ꯍꯥꯏꯕꯗꯒꯤ ꯃꯥꯒꯤ ꯀꯥꯗ ꯍꯣꯡꯉꯛꯑꯦ ꯑꯩꯁꯦ ꯑꯗꯨꯒ ꯃꯥꯗꯤ ꯑꯇꯣꯞꯄ ꯍꯣꯁꯇꯦꯜ ꯑꯃꯗ ꯑꯃꯨꯛ ꯈꯟꯈ꯭ꯔꯦ ꯃꯥꯗꯤ ꯆꯠꯈ꯭ꯔꯦ ꯏꯊꯟꯗ ꯑꯃꯨꯛ ꯂꯩꯍꯧꯔꯦ ꯀꯣꯟꯅ ꯑꯃꯨꯛ ꯂꯥꯛꯑꯦ ꯃꯤ ꯂꯩꯕ ꯍꯧꯕꯤꯔꯒ ꯂꯩꯔꯝꯃꯦ ꯂꯩꯔꯝꯃꯒ ꯃꯥꯗꯤ ꯌꯥꯝ ꯇꯣꯏꯅ ꯇꯣꯏꯅ ꯅꯥꯝꯃꯟꯕꯗꯒꯤ ꯃꯥꯗꯣ ꯑꯗꯨꯝ ꯇꯣꯛꯈ꯭ꯔꯦ ꯃꯌꯨꯝꯗ ꯑꯣꯏꯅ ꯂꯩꯔ ꯅꯤ ꯍꯥꯏꯔꯦ ꯃꯥꯗꯤ ꯑꯗꯨꯝ ꯂꯥꯏꯔꯤꯛ ꯇꯝꯕ ꯇꯣꯛꯑꯅꯤ ꯍꯥꯏꯌꯦ ꯃꯥꯗꯤ ꯌꯥꯝ ꯅꯥꯃꯟꯕꯗꯨꯒꯤ ꯃꯥ ꯌꯨꯝꯗ ꯁꯨꯝ ꯌꯨꯝꯗ ꯂꯩꯖꯗꯦ ꯍꯥꯏꯕ ꯃꯣꯏꯗꯤ ꯑꯗꯨꯗꯨꯒꯤ ꯃꯤꯒ ꯂꯩꯇꯕꯒ ꯑꯗꯣ ꯃꯥꯁꯨ ꯂꯥꯏꯔꯤꯛ ꯄꯥꯕꯁꯨ ꯑꯝꯇ ꯌꯥꯔ ꯇ꯭ꯔꯦ ꯍꯥꯏꯌꯦ ꯑꯗꯨꯝ ꯅꯥꯔꯕꯅꯤꯅ ꯑꯗꯨꯃꯥꯏꯅ ꯍꯥꯏꯔꯒ ꯃꯥꯁꯦ ꯆꯠꯈ꯭ꯔꯦ ꯃꯇꯝ ꯈꯔ ꯂꯩꯃꯤꯟꯅꯔꯝꯃꯒ ꯃꯥꯅ ꯃꯣꯏꯗ ꯀꯣꯏꯔꯛꯑꯣ ꯑꯩꯗꯣ ꯂꯥꯛꯑꯣꯅ ꯍꯥꯏꯌꯦ ꯉꯔꯥꯡꯁꯨ ꯑꯗꯨ ꯆꯠꯈ꯭ꯔꯦ ꯆꯠꯈ꯭ꯔꯒ ꯍꯧꯖꯤꯛ ꯕꯥꯍꯨꯕꯂꯤ ꯑꯃꯨꯛ ꯂꯥꯛꯑꯦ ꯎꯕ ꯂꯤꯒ ꯂꯩꯔꯨꯔꯦ ꯑꯗꯨꯒ ꯍꯧꯖꯤꯛ ꯑꯃꯨꯛ ꯈꯪꯗꯦ ꯍꯨꯕꯂꯤꯗꯣ ꯑꯗꯨꯝ ꯂꯩꯒꯗꯣꯏꯔꯥ ꯑꯗꯨꯝ ꯂꯩꯔꯣꯏꯗ꯭ꯣꯏꯔꯥ ꯃꯥꯒꯤ ꯇꯥꯔꯛꯄꯒꯤ ꯃꯇꯨꯡ ꯏꯟꯅ ꯂꯩꯔꯅꯤ
ꯎꯝ
ꯃꯥꯏꯅ ꯇꯧ ꯑꯣꯏꯦ ꯋꯥꯔꯤꯁꯦ
ꯈꯪꯗꯦꯅꯦ ꯀꯃꯥꯏ ꯇꯧꯁꯤꯔꯀꯣ ꯑꯣꯏꯁꯦ ꯈꯂꯤꯅꯦ
ꯍꯣꯁꯇꯦꯜꯒꯤꯁꯦ ꯃꯊꯥꯗꯤ ꯌꯥꯝ ꯁꯥꯕꯅꯦ ꯁꯨꯃꯥꯏꯅ ꯇꯧꯕꯁꯦ